ꯎꯝ
ꯀꯩꯒꯔꯃꯤꯅꯣ
ꯑꯃꯤ
ꯆꯥꯛꯇꯤ ꯆꯇꯔꯤꯄꯥ
ꯎꯝ ꯁꯣꯝꯗꯤ ꯂꯨ ꯋꯥꯔ ꯍꯜꯂꯛꯑꯃꯅꯤ
ꯁꯥꯔꯒ ꯈꯂꯂꯝꯒꯅꯈꯣꯏꯗꯤ
ꯁꯀꯥꯟ ꯊ ꯍꯣꯏꯔ
ꯑꯥ ꯂꯝꯕꯤꯗ ꯌꯧꯗ꯭ꯣꯏ ꯂꯝꯕꯤꯗ ꯌꯧꯗ꯭ꯔꯉꯅꯤ
ꯑꯕꯤꯖꯤꯅꯦꯅ ꯅꯪꯗꯤꯗꯨꯗꯤ
ꯎꯝ ꯐꯤꯤꯁꯗ꯭ꯔ ꯋꯥꯖꯕꯣ
ꯆ ꯍꯦ ꯁꯥꯇ꯭ꯔꯤꯕ
ꯆ ꯀꯦꯁꯤꯌꯔ ꯑꯃ ꯂꯩꯕꯅꯤꯅ ꯄꯤꯅꯕ ꯎꯝ ꯍꯧ ꯅꯪ ꯀꯂꯛ ꯁꯒ꯭ꯔꯦꯗ
ꯒꯤ ꯂꯇꯖ
ꯑ ꯄꯩꯁꯥ ꯂꯩꯇ꯭ꯔꯦ ꯀꯩ ꯋꯥꯖꯔꯨꯅꯤ
ꯄꯩꯁꯥ ꯂꯩꯇ꯭ꯔꯦ ꯀꯩ ꯋꯥꯖꯔꯣꯅꯤ ꯊꯛ ꯀꯥꯞꯄꯣꯛꯑꯣ ꯍꯥꯏꯅꯤ
ꯑꯗꯨꯗꯣꯅꯤ
ꯁꯤꯅꯤꯅꯦ ꯊꯕꯛ ꯇꯧꯕ ꯅꯨꯄꯥ ꯀꯣꯏꯕꯒꯤ ꯀꯥꯟꯅꯕ ꯍꯥꯏꯁꯦ
ꯑꯗꯨꯕꯨ ꯇꯥꯅꯕ ꯄꯨꯅꯃꯛ ꯁꯤꯟꯕ ꯅꯠꯇ꯭ꯔꯣ
ꯑꯥꯎ
ꯉꯔꯥꯡ ꯉꯥꯡꯗꯅ
ꯑꯥꯎ ꯔꯇꯤ ꯏꯗꯅ ꯎꯝ
ꯐꯅꯤ ꯃꯂ ꯄ ꯂꯩꯦ ꯣꯣꯟꯖ ꯃꯠꯇ꯭ꯔꯕ
ꯍꯥꯏꯌꯦ
ꯣꯜ ꯌꯦꯉꯖ ꯍꯥꯏꯕ
ꯕꯣꯟ ꯄꯨꯡ ꯀꯌꯥ ꯂꯩꯒꯦ
ꯕꯥꯔꯣ ꯃꯈꯥ ꯌꯥꯎꯒꯗ꯭ꯔ ꯃꯈꯥ ꯌꯥꯎꯗ꯭ꯔꯥ ꯍꯥꯏꯕꯅꯦ
ꯉꯪ ꯉꯍꯥꯟ ꯄꯨꯡ ꯑꯅꯤ ꯃꯈꯥꯏꯗꯅꯦꯗꯥꯅ
ꯑꯣꯏꯔꯝꯗ꯭ꯔꯦ ꯑꯃ ꯃꯈꯥꯏ ꯑꯣꯏꯔꯝꯃꯦꯣ
ꯀꯃꯥꯏꯅ ꯇꯧꯗꯣꯏꯅꯣ ꯈꯪꯗꯦ ꯍꯧꯒꯠꯄ ꯉꯝꯗꯣꯔꯤꯕ꯭ꯔꯣ
ꯑ
ꯑꯩ ꯍꯧꯗꯣ ꯔꯣ ꯍꯥ
ꯇꯕꯤꯖꯤꯡ ꯀꯕ
ꯑꯥ
ꯌꯥꯅꯦꯗꯤꯦ ꯑꯍꯗꯕꯥꯗ
ꯌꯦꯉꯦ ꯑ ꯌꯦꯌꯦꯉ
ꯖꯗꯤꯗꯣ
ꯍꯥꯥ
ꯖꯦꯡꯒꯗ꯭ꯔꯕ ꯍꯦ
ꯑꯥ
ꯑꯗꯨꯗ ꯑꯩ ꯄꯨꯡ ꯉꯟꯕꯗꯝ ꯇꯧꯈꯥꯏꯅꯦ
ꯑ ꯂꯩꯃ ꯑꯣꯏꯔꯃ ꯀꯥꯏ
ꯍꯧꯈꯨꯝ ꯃꯈꯥꯏꯗꯅꯦ ꯑꯩꯈꯣꯏ ꯌꯦ ꯀꯔꯦ ꯇꯔ
ꯑ ꯃꯈ ꯃꯈꯥ ꯇꯔ ꯍꯥꯏꯔ ꯑꯣꯏ
ꯅꯍꯥꯟꯒꯤꯁꯨ ꯇꯥꯃꯩ ꯂꯩꯦ ꯌꯦ ꯃꯥꯂꯒꯥꯏꯣ
ꯀꯌꯥ
ꯍꯣꯔꯦꯟꯕꯨ ꯊꯣꯛꯂꯛꯇ꯭ꯔꯥ ꯊꯣꯛꯂꯛꯏꯁꯤꯔ ꯈꯪꯗꯦ ꯇꯧꯁꯦ
ꯍꯔ ꯀꯅꯤ ꯌꯧꯔꯛꯇ꯭ꯔꯤꯕꯣ
ꯑꯩꯕꯗꯤ ꯀ꯭ꯂꯥꯁꯅꯦ
ꯀꯩꯗꯧꯔꯤꯕ
ꯀꯩꯣꯧꯗꯔꯤ
ꯄ ꯁꯥꯥ ꯀꯄ
ꯃꯥꯎꯟꯇꯣꯟ ꯍꯣꯏꯗ ꯂꯥꯛꯑꯣ ꯍꯥꯏꯕꯅꯤ ꯏꯁꯀ꯭ꯔꯨ ꯗ꯭ꯔꯥꯏꯚꯔ ꯂꯧꯕ ꯆꯠꯈ꯭ꯔꯦꯗꯅ
ꯔꯕꯒꯦ
ꯁꯥꯏꯀꯥꯟꯗ ꯀꯩꯅ ꯇꯒꯤꯦ ꯍꯥꯔꯇ ꯍꯥꯏꯍꯤ ꯇ
ꯀꯔꯤ
ꯄꯥꯏꯐꯝ ꯍꯥꯏꯔꯗ꯭ꯔꯔꯤ ꯍꯥꯏ
ꯎꯝ
ꯀꯣꯟꯇ ꯊꯣꯈ ꯎ ꯂꯩꯅ
ꯌꯥꯉ ꯄ ꯎꯝ
ꯋꯥ ꯌꯥ ꯋꯥ ꯐꯅ
ꯐ ꯊꯣꯛꯣ ꯈꯥꯒꯦ
ꯏꯟꯁꯥꯡ ꯊꯣꯡꯗꯣꯏꯅꯦ ꯏꯟꯖꯥꯡ ꯍꯍꯥꯎ ꯊꯣꯡꯕꯔꯣ
ꯊꯣꯡꯃꯦꯦ ꯃ ꯊꯣꯡ ꯇ ꯍꯧꯔ
ꯕꯔꯖꯤꯡꯒꯤ ꯁꯥꯟꯅꯕ ꯀꯌꯥꯒ ꯌꯦꯡꯉꯒꯦ
ꯌꯦꯉꯗ
ꯍꯥꯏꯥꯏ ꯂ ꯌꯦꯡꯕ ꯌꯦꯡꯉꯣꯅꯤꯗ
ꯍꯔꯦ ꯀꯗ꯭ꯔꯣꯒ
ꯣꯂ ꯔꯔꯤꯐꯥꯅꯤꯗ
ꯊꯂꯛꯑꯅꯤ ꯁꯣꯏꯗ꯭ꯔꯦ
ꯁꯤꯅꯕ
ꯑꯗꯨꯗꯤ ꯀꯞ ꯀꯥꯞꯄꯣ
ꯀꯣꯏꯁ ꯕꯤꯗꯣꯠ ꯑꯃꯨꯛ ꯍꯦꯟꯈꯠꯂꯛꯄꯔꯥ ꯀꯩꯅꯣ ꯇꯧꯔꯤꯁꯤꯣ
ꯌꯦꯒ
ꯏꯆꯦ ꯅꯨꯈꯣꯝ ꯇꯥꯔꯤꯗ
ꯁꯣꯏꯗꯅ ꯆꯪꯉꯨꯕ ꯅꯥꯅ ꯊꯦꯡꯉꯨꯗ
ꯑꯣ ꯊꯥꯖꯕꯅ ꯅꯨꯡꯉ ꯑꯦ
ꯑꯁꯦꯡꯕꯩꯅꯤꯅꯦ ꯀꯔꯤꯅꯣꯅꯦ
ꯈꯪꯄ꯭ꯔꯦꯛ ꯈꯪꯑꯦ ꯍꯥꯏꯕꯅꯦ
ꯂꯥꯎꯠ ꯁ꯭ꯄꯤꯀꯔ ꯊꯥꯐꯝꯁꯨ ꯌꯥꯎꯗꯦ ꯅꯥ ꯁꯨꯃꯥꯏꯅ ꯅꯞꯁꯜꯂ ꯊꯦꯡꯕꯗ ꯇꯧꯕꯅꯦ
ꯀꯩ ꯀꯩ ꯑꯣꯏꯕꯣꯏ ꯅꯤꯡꯎꯔꯦ ꯈꯪꯄ꯭ꯔꯦꯛ ꯈꯪꯑꯦ ꯑꯦ ꯈꯣꯡꯉꯛꯄꯗꯨꯗ ꯐꯤ ꯁꯥꯔꯔꯣꯏꯗ꯭ꯔꯣ ꯉꯁꯤ ꯗꯤ
ꯈꯪꯗꯦ ꯁꯥꯒꯅꯤ ꯆꯥꯛꯀ ꯂꯥꯝꯃꯀꯥꯟꯁꯤꯗ
ꯆꯥꯔꯤ ꯃꯌꯥꯝꯗꯨꯒ ꯁꯦ ꯁꯦ ꯁꯦ ꯅ ꯁꯥꯏꯍꯧ ꯗꯥꯏꯅꯦ ꯉꯁꯥꯏꯁꯨ
ꯃꯤꯃꯤ ꯑꯃꯇꯪ ꯆꯥꯕꯗꯣ
ꯎꯝ ꯃꯤꯃꯤ ꯑꯃ ꯆꯥꯕꯗ ꯑꯗꯥꯏ ꯁꯥꯏ ꯕꯣꯏꯔꯦ ꯎꯆꯤꯅ ꯎꯄꯨ ꯃꯅꯨꯡꯗ ꯆꯪꯉꯒ ꯆꯥꯕꯩ ꯈꯨꯆꯥꯅꯦ
ꯃꯤꯃꯤ ꯂꯩꯔꯨꯕꯩ ꯄꯩꯁꯥ ꯀꯥꯞꯄꯛ ꯑꯣꯕ
ꯀꯦꯁꯤꯌ꯭ꯔꯅ ꯎꯒꯔ ꯖꯥꯠꯂ
ꯀꯦꯁꯤꯌ꯭ꯔꯅ ꯎꯕꯩꯅꯤ ꯍꯥꯏꯁꯦ ꯅꯠꯇ꯭ꯔꯗꯤ ꯀꯩꯁꯨ ꯍꯥꯏꯔꯣꯏ
ꯑꯦꯀꯥꯎꯟꯗ ꯁꯨꯝ ꯍꯥꯞꯆꯜꯂ ꯊꯝꯕꯩ ꯃꯑꯣꯡꯗ ꯎꯔ ꯖꯥꯠꯂ
ꯊꯝꯗ꯭ꯔꯣ ꯍꯥꯏꯖꯦ
ꯁꯤꯟꯅꯕ ꯑꯣꯏꯔ ꯖꯥꯠꯂ ꯅꯪ ꯒꯤꯁꯦ
ꯅꯨꯄꯥ ꯅꯨꯄꯤ ꯄꯩꯁꯥ ꯁꯤꯟꯅꯕ꯭ꯔ ꯅꯨꯄꯥ ꯄꯩꯁꯥ ꯁꯤꯟꯅꯅ ꯖꯥꯠꯂ
ꯁꯤꯌꯥ
ꯀꯔꯥꯏꯗꯒꯤ ꯂꯧꯔꯨꯕ ꯗꯥꯏꯂꯣꯒꯅꯣ ꯑꯗꯨꯅ
ꯆꯥꯇ꯭ꯔꯨꯛ ꯆꯥꯇꯔꯦꯠ ꯆꯅꯤꯄꯥꯟ ꯑꯥ
ꯀꯥꯡ ꯗꯦꯠ ꯀꯌꯥꯅꯦ ꯍꯥꯏꯅꯣ
ꯂꯣꯟꯅ ꯅꯨꯡꯁꯤꯅ
ꯍꯥꯥ
ꯀꯔꯤ
ꯀꯥꯥꯡ ꯗꯦꯠ ꯀꯌꯥꯅꯦ ꯍꯥꯏꯅꯣꯕ
ꯈꯪꯗꯦ ꯏꯕꯣꯛ ꯀꯥꯡ ꯗꯦꯠ ꯀꯌꯥꯗꯅꯣ ꯊꯥꯕꯣꯛ ꯁꯤꯗ꯭ꯔꯤ ꯈꯪꯗꯦ ꯏꯪꯉꯦꯜꯂ ꯏꯉꯥꯔꯥ
ꯅ꯭ꯌꯨꯇꯟ ꯍꯣꯏꯗꯣ ꯂꯥꯛꯀꯦ ꯀꯥꯏꯅ ꯍꯥꯏꯕꯅꯤꯅꯦ ꯗꯨꯀꯥꯟꯒꯤ ꯁꯪꯗꯦ ꯑꯌꯨꯛ ꯑꯣꯏꯅ
ꯊꯣꯏꯕ ꯀꯗꯧꯔꯦꯕ
ꯇꯟ ꯍꯥꯏꯕ ꯅ꯭ꯌꯨꯇꯟ
ꯀꯩꯗꯧꯔꯕꯥ
ꯗꯨꯀꯥꯟꯒꯤ ꯁꯪꯗ꯭ꯔꯦ ꯂꯥꯛꯑꯗꯤ ꯑꯌꯨꯛꯇ ꯑꯌꯨꯛꯀꯨꯝꯕꯗꯩ ꯂꯥꯛꯀꯦꯅ ꯍꯥꯏꯔꯛ ꯄꯅꯦꯕ
ꯃꯥ ꯀꯩ ꯗꯨꯀꯥꯟ ꯐꯝꯃꯤꯒꯦ ꯍꯥꯏꯁꯦ
ꯌꯦꯟ ꯀꯥꯛ ꯏꯗꯣ ꯈꯪꯗꯔꯕꯣ ꯍꯥꯏꯖꯦ
ꯀꯥꯏꯗ ꯀꯩꯅꯣꯗ ꯀꯛꯇꯥꯏꯅꯦ
ꯎꯝ
ꯑꯗꯨꯒ ꯁꯦꯛꯇꯥꯗ ꯑꯃꯨꯛ ꯀꯛ ꯏꯗꯨꯅ ꯀꯃꯥꯏꯅ ꯇꯧꯕ
ꯁꯤꯠꯇ꯭ꯔꯦꯌꯦ ꯑꯁꯣꯝꯗꯗꯤ
ꯍꯣꯡꯇꯣꯛꯀ ꯍꯣꯡꯖꯤꯟꯒ ꯏꯕꯣ
ꯃꯣꯏ ꯃꯆꯦ ꯍꯣꯏꯒꯤ ꯗꯨꯀꯥꯟ ꯑꯃ ꯂꯩꯕꯅꯦꯕ ꯃꯆꯥ ꯑꯃ ꯃꯗꯨꯗ ꯀꯟ ꯀꯛ ꯏ
ꯍ ꯃꯆꯦꯗꯤ ꯄꯣꯛꯑꯣꯣꯏꯗꯕ
ꯑꯥ
ꯃꯤꯅꯤꯇꯟꯒꯤ ꯃꯆꯦꯒ ꯂꯩꯕ꯭ꯔꯣ ꯍꯥꯏꯁꯦ
ꯃꯥꯅ ꯑꯇꯣꯝꯕꯅꯦ ꯃꯁꯦ ꯅꯨꯄꯤ ꯅꯨꯄꯤ ꯑꯅꯤꯅ ꯑꯍꯟ ꯑꯃ ꯂꯩꯈꯤꯗꯕꯗꯨꯅ ꯑꯍꯨꯝꯁꯨꯨꯕ
ꯑꯗꯨꯗꯤ ꯄꯨꯔꯥ ꯏꯪꯂꯤꯁꯀꯤ ꯃꯤꯅꯤꯅꯦ
ꯑꯥ
ꯍꯣꯏ
ꯃꯌꯥꯝꯕ ꯑꯃ ꯂꯩꯒꯗꯕꯗꯣ ꯌꯥꯝ ꯀꯨꯞꯄꯅꯦꯕ ꯄꯩꯁꯥ
ꯀꯨꯞꯄꯗꯅꯣ ꯃꯤ ꯃꯔꯣꯏꯁꯦꯅꯕ ꯑ ꯑ
ꯃꯥꯅ ꯀꯥꯔ ꯑꯗꯨ ꯄꯨꯡꯂꯣꯏ ꯂꯣꯏꯁꯤꯜꯂꯦ
ꯃꯥꯏ ꯃꯥ ꯄꯨ ꯊꯥꯂꯦꯕꯗ ꯖꯣꯝ ꯖꯣꯝ ꯌꯥꯝ ꯇꯧꯊꯣꯛꯏꯗ ꯅꯤ ꯇꯟꯗꯤ ꯌꯥꯔꯣꯏ
ꯄꯩꯁꯥ ꯄꯥꯏ ꯃꯤ ꯀꯅꯣ ꯌꯦꯟꯁꯨ ꯂꯣꯏꯗ꯭ꯔꯣꯏ ꯃꯥꯜꯂꯦ ꯁꯥꯡ ꯊꯁꯨꯅ ꯐꯖꯅ ꯂꯣꯏꯜꯂꯤ
ꯑꯥ
ꯃꯥꯒꯤ ꯃꯥꯅꯦ ꯀꯄꯔꯤ ꯌꯦꯗꯣ ꯃꯤꯒꯤ ꯊꯥꯗꯔꯛꯄꯗꯒꯤ ꯇꯨꯃꯤꯟꯅ ꯂꯧꯊꯣꯛ ꯀꯛꯏꯔꯅ ꯍꯥꯏꯔꯛꯑꯦꯅ ꯃꯣꯏꯒꯤ ꯃꯦꯅꯦꯖꯔꯗꯨꯅ ꯁꯨ ꯑꯣꯈꯅ ꯍꯧꯕ
ꯌꯦꯟꯂꯣꯏꯗ꯭ꯔꯤꯕꯣ ꯌꯦ ꯂꯣꯏꯗ꯭ꯔꯕꯣ
ꯍꯧꯖꯤꯛ ꯂꯣꯏꯗ꯭ꯔꯤ
ꯐꯥꯔꯝꯗ ꯃꯤꯅꯦꯗꯅꯦ
ꯐꯥꯝꯗ ꯂꯣꯏꯗ꯭ꯔꯤꯗ ꯌꯨꯝꯗ ꯑꯃꯨꯛ ꯂꯣꯏꯔꯦ ꯔꯥꯝꯗ ꯃꯤ ꯃꯄꯨꯗꯨꯅ ꯁꯥꯟꯇꯣꯛꯈ꯭ꯔꯦ ꯑꯃꯗ
ꯐꯔꯦ ꯑꯗꯨꯅꯦꯦꯛ ꯋꯥꯏꯁꯥꯡ
ꯃꯥꯅ ꯃꯌꯨꯝꯗ ꯂꯣꯏꯔꯦ ꯑꯗꯨꯒ ꯂꯣꯏꯕ ꯈꯨꯗꯤꯡꯒꯤ ꯭ꯌꯨ ꯁꯨꯝ ꯆꯠꯅꯔꯦ ꯑꯗꯨꯗꯒꯤ ꯌꯦꯟ ꯃꯨꯛ ꯀꯥꯂꯛꯄꯗꯗꯤ ꯃꯄꯨꯗꯨꯅ ꯆꯤꯡꯅꯔꯖꯥꯅꯦꯕ ꯌꯦꯟ ꯌꯦꯟ ꯀꯛꯏꯗꯣ ꯑꯩꯈꯣꯏꯗꯒꯤ ꯑꯔꯣꯏꯕꯁꯤꯅ ꯀꯛꯏꯔꯥ ꯍꯥꯏꯔꯛꯑꯦꯅ
ꯀꯅꯥꯒꯤ ꯂꯣꯏꯕ
ꯑꯆꯥ ꯈꯥꯏ ꯅꯝꯕꯣ ꯂꯣꯡꯒꯦ ꯑꯃ ꯂꯣꯏꯕꯅꯦ ꯑ ꯃꯥꯁꯨ ꯑꯃꯨꯛ ꯁꯤꯀꯟ ꯁꯦꯟꯇꯔ ꯑꯃꯨꯛ ꯍꯥꯡꯉꯅꯤꯅ ꯃꯤꯉꯣꯟꯗꯒꯤ ꯂꯧꯊꯣꯛꯑꯒ ꯀ ꯎꯃꯥꯂꯦꯗ꯭ꯔ
ꯑꯣ ꯃꯥꯅ ꯌꯨꯝꯗ ꯂꯣꯏꯗ ꯃꯤꯒꯤꯕ
ꯍꯧꯣꯏꯦ ꯃꯤꯒꯤ ꯅꯠꯇ꯭ꯔꯗꯤ ꯃꯊꯟꯇꯗꯒꯤ ꯂꯣꯏ ꯌꯥꯕ꯭ꯔꯣ ꯑꯗꯨꯕꯨ ꯄꯩꯁꯥ ꯃꯌꯥꯝ ꯆꯪꯈ꯭ꯔꯖꯥꯠꯅꯤ ꯂꯥꯛ ꯃꯔꯤ ꯃꯉꯥꯃꯨꯛ ꯁꯪꯗꯣꯏꯅꯦ ꯌꯦꯟ ꯂꯣꯏꯕ ꯍꯥꯏꯁꯦ ꯃꯆꯤꯟꯖꯥꯛꯇ ꯆ ꯐꯅ ꯃ ꯁꯥꯥꯒꯁꯥꯅ
ꯈꯟꯗꯦꯗ ꯑꯦꯅꯤ ꯏꯁꯀꯤ ꯃꯤ ꯉꯇꯣ ꯏꯗꯤꯅꯦ
ꯇꯣꯏ ꯈꯔꯝ ꯆꯥꯦꯔꯤꯕꯣ
ꯑꯥꯏꯗꯤ ꯀꯥꯏꯦ ꯉꯅꯨꯕ ꯇꯥꯅꯣ
ꯌꯦ ꯂꯩ ꯍꯥꯏꯕ꯭ꯔꯣ ꯉꯥꯅꯨ ꯂꯩ ꯍꯥꯏꯕ꯭ꯔꯣ ꯀꯩꯅꯝ ꯍꯥꯏꯔꯗꯥꯏ ꯅꯪꯕꯨ ꯃꯝ ꯀꯧ ꯇꯧꯕ
ꯀꯣꯈꯔꯦ ꯊꯅꯤ ꯏ ꯈꯔ ꯍꯥꯏ ꯇ ꯉ
ꯑꯩꯈꯣꯏꯗꯤ ꯇꯔꯥꯒ ꯇꯔꯦꯠ ꯑꯣꯜꯂꯦ ꯌꯦ ꯊꯣꯛꯈ꯭ꯔꯦ ꯌꯦꯀꯣ ꯃꯥꯅ ꯇꯧꯍꯧꯕ ꯏꯃꯅ
ꯀꯩ ꯆꯞ ꯆꯞꯁꯣꯅ
ꯁꯥꯏꯗꯤ ꯅꯪ ꯅꯠꯇ꯭ꯔ ꯁꯥꯏꯁꯤꯕꯣ
ꯁꯥꯏꯗꯦ
ꯀꯥꯁꯦ ꯅꯍꯥꯟꯗꯒꯤ ꯋꯥꯏꯗ ꯁꯤꯠꯇ꯭ꯦ ꯂ ꯁꯤꯆꯟꯅꯦ ꯇꯧꯅꯤ ꯀ ꯁꯒꯔꯒꯖ ꯇꯧꯅꯤ
ꯀꯔꯤꯌꯥ
ꯈꯔ ꯆꯒꯟꯕꯗꯨꯗ ꯆꯥꯔꯕꯣꯏꯗꯨ ꯅꯤꯡꯕ
ꯑꯆꯥ ꯑꯦꯁꯟꯗꯣ ꯌꯥꯝꯗ ꯃꯣꯅꯤꯅꯦ
ꯁꯤꯡꯖꯨ ꯑꯃ ꯅꯥꯟꯅ ꯁꯨꯔꯒ ꯃꯨꯕꯥꯡꯇ ꯇꯧꯗ꯭ꯔꯗꯤ ꯁꯤꯡꯖꯨ
ꯑꯩ ꯔꯕ ꯑꯩꯒ ꯔꯕ
ꯎꯝ ꯑ ꯌꯨꯝꯗ ꯑ ꯑꯃꯇ ꯂꯥꯛꯑꯒ ꯉꯥꯔꯤ ꯊꯨꯝ ꯃꯔꯣꯝꯇ ꯄꯨꯈꯠꯀꯦ ꯇꯧꯕꯅꯤꯦ ꯅꯣꯡ ꯐꯥꯗꯣꯛ ꯆꯥꯅꯤꯡꯉꯀꯥꯟ ꯆꯥꯅꯕ
ꯉꯧꯒꯗꯕꯅꯤ ꯉꯥꯔꯤꯗꯣ
ꯑꯗꯨꯗꯤ ꯑꯩꯅ ꯊꯣꯡꯉꯗꯤ ꯅꯥꯟꯅ ꯊꯣꯡꯅꯤꯅꯦ ꯅꯪꯅꯁꯨ ꯍꯦꯟꯅ ꯈꯪꯉꯤ ꯅꯨꯡꯉꯥꯏ